ꯇꯉ ꯃ
ꯃꯥꯅꯦ ꯃꯥꯅꯦ ꯅꯪ ꯅꯝꯕꯔꯒꯁꯦ ꯁꯦꯞ ꯇꯧꯔꯨꯗ꯭ꯔꯕꯅꯦ ꯑꯩ ꯅꯝꯕꯔ ꯃꯥꯡꯉꯨꯗꯒꯤ ꯅꯪ ꯅꯝꯕꯔ ꯍꯟꯗꯛꯇꯤ
ꯎꯝ
ꯆꯥꯛ ꯢꯁꯤꯡ ꯆꯔꯕꯣ ꯀꯃꯥꯏ ꯇꯧꯔꯤꯒꯦ ꯍꯧꯖꯤꯛꯥꯟꯁꯤꯕꯨ
ꯆꯥꯛ ꯢꯁꯤꯡ ꯆꯥꯔꯦ ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ ꯅ ꯑꯩꯁꯨ ꯑꯌꯨꯛ ꯅꯨꯡꯊꯤꯟꯗꯤ ꯊꯕꯛ ꯏꯟꯈꯥꯡ ꯀꯟꯕꯅꯤ ꯅꯉꯣꯟꯗ ꯀꯣꯜ ꯇꯧꯔꯛꯄ ꯉꯝꯗ꯭ꯔꯦ ꯎꯅꯗꯕꯁꯨ ꯀꯨꯏꯔꯦ ꯅꯣꯡ ꯐꯥꯗꯣꯛꯁꯨ ꯁꯨꯃꯥꯏꯅ ꯀꯣꯜꯗ ꯋꯥꯔꯤ ꯁꯅꯕ ꯅꯠꯇꯅ ꯊꯦꯟꯅꯕꯁꯨ
ꯎꯝ ꯎꯝ ꯃꯥꯏꯔꯦꯟ ꯊꯣꯡ ꯆꯥꯏꯌꯦ ꯅꯣꯏ ꯑꯩ ꯑꯩꯈꯣꯏ ꯁꯨꯝ ꯊꯕꯛ ꯏꯪꯈꯥꯡ ꯆꯠꯂꯤ ꯋꯥꯛꯀꯤꯡ ꯈꯔ ꯆꯠꯄ ꯈꯣꯠꯇꯧꯕꯗꯨꯗ ꯐꯣꯟꯒꯁꯦ ꯄꯥꯛꯄꯥꯏꯗ꯭ꯔꯦ ꯚꯥꯏ ꯍꯟꯗꯛ ꯀꯨꯏ ꯐꯣꯟꯒꯥꯁꯦ ꯑꯩ ꯃꯥꯡꯉꯨꯔꯦ ꯑꯅꯧꯕ ꯑꯃ ꯁꯤꯜꯂꯦꯕ ꯚꯥꯏ ꯑꯗꯨꯢ ꯎꯝ ꯀꯩ ꯃꯊꯦꯡ ꯍꯣꯠꯅꯔꯒꯦ ꯇꯥꯕ꯭ꯔꯣ ꯍꯜꯂꯣ
ꯀꯥꯏ ꯀꯥꯢ ꯆꯠꯂꯤ ꯍꯧꯖꯤꯛꯀꯟꯁꯤꯕꯨ
ꯑꯁ ꯊꯕꯛ ꯈꯔ ꯆꯠ ꯋꯥꯛꯀꯤꯡ ꯈꯔ ꯑꯗꯨꯝ ꯇꯧꯔꯤ ꯋꯥꯋꯥꯛꯀꯤꯡ ꯑꯩꯈꯣꯏ ꯋꯥꯛꯀꯤꯡ ꯆꯦꯟꯕ ꯌꯥꯎꯔꯤ ꯅꯣꯏꯁꯨ ꯀꯩ ꯁꯐꯏꯒꯤ ꯂꯝꯖꯦꯟ ꯆꯦꯟꯅꯤ ꯍꯥꯏꯗꯥꯢ ꯋꯥꯛꯀꯤꯡ ꯆꯦꯟꯗꯧꯕ ꯑꯣꯢꯔꯗꯤ ꯋꯥꯛꯀꯤꯡ ꯆꯦꯟꯕꯁꯤ ꯈꯔ ꯈꯔ ꯌꯥꯎꯅ ꯚꯥꯢ
ꯌꯥꯎꯖꯤ ꯌꯥꯎꯉꯒꯈꯣꯏ
ꯍꯜꯂꯣ ꯇꯥꯇ꯭ꯔꯣ ꯇꯥꯗ꯭ꯔꯣ ꯍꯜꯂꯣ ꯍꯜꯂꯣ ꯍꯜꯂꯣ ꯗ ꯀ ꯅꯪ ꯉꯥꯡꯢꯗꯣ ꯑꯝ ꯇꯥꯗ꯭ꯔꯦ ꯑꯃꯁꯦ ꯅꯪ ꯉꯥꯡꯢꯗꯣ ꯑꯝ ꯇꯥꯗꯔꯦ